ꯑꯥ ꯎꯝ ꯅꯣꯏ ꯑꯗꯣꯝꯗ ꯖꯦ ꯑꯦꯟꯕꯤ ꯂꯩꯕ꯭ꯔꯥ
ꯍꯥ
ꯅꯣꯏ ꯑꯗꯣꯝꯗ ꯀꯣ ꯖꯦ ꯑꯦꯟ ꯕꯤ ꯂꯩꯕ꯭ꯔꯥꯕ
ꯖꯦ ꯂꯩꯇꯦꯗ
ꯑꯣ
ꯅꯪ ꯖꯦꯜꯗ ꯂꯩꯕ꯭ꯔꯣ ꯍꯥꯏꯁꯦ
ꯅꯠꯇꯦ ꯍꯦ ꯖꯦ ꯑꯦꯟꯕꯤꯕ
ꯈꯪꯗ꯭ꯔꯣ
ꯖꯦꯜ
ꯖꯦ ꯑꯦꯟ ꯕꯤ
ꯑꯣ ꯑꯣ ꯑꯣ ꯅꯣꯕꯤꯗꯤꯌꯥ
ꯍꯣꯏ ꯍꯣꯏ ꯍꯣꯏ
ꯅꯣꯕꯗꯤꯌꯥ ꯂꯩꯔꯤꯗꯨ ꯑꯈꯣꯏ ꯈꯨꯟꯗꯅꯦ
ꯑꯣꯏ ꯅꯣꯏꯈꯨꯟꯗ ꯑꯣ ꯑꯩꯈꯣꯏ ꯏꯃꯥꯟꯅꯕ ꯂꯥꯛꯄꯗꯨꯗꯀꯣ ꯑꯩꯗꯤ
ꯑꯩ ꯍꯌꯦꯡ ꯍꯣꯁ ꯄꯤꯇꯥꯜ ꯆꯠꯀꯅꯤ ꯍꯣꯁꯄꯤꯇꯥꯜꯗ ꯎꯝ ꯍꯣꯁꯄꯤꯇꯥꯜꯒ ꯖꯦ ꯑꯦꯟ ꯕꯤꯒ ꯅꯛꯅꯔꯦ ꯑꯩ ꯐꯣꯇꯣ ꯀꯥꯞꯔꯒ ꯊꯥꯔꯛꯀꯦ
ꯆꯍꯤ ꯀꯌꯥꯃꯨꯛ ꯁꯨꯔꯒꯦꯁꯦ ꯁ꯭ꯀꯨ ꯀꯩꯅꯣꯗꯨ ꯁ꯭ꯀꯨꯜꯗꯣ
ꯖꯦꯑꯦꯟꯕꯤꯔꯣ
ꯎꯝ
ꯈꯪꯗꯦ ꯑꯩ
ꯀꯩꯅꯣ ꯅꯣꯏ ꯑꯗꯥꯏꯅꯤꯔꯒ
ꯑꯗꯣ ꯑꯩ ꯇꯃꯦꯡꯂꯣꯡꯒꯤ ꯀꯩꯅꯣ ꯑꯁ ꯈꯨꯟꯃꯤ ꯑꯃꯨꯛ ꯍꯥꯏꯈ꯭ꯔꯦ ꯑꯩ ꯃꯦꯁꯦꯖꯇ ꯑꯃꯨꯛ ꯃꯦꯁꯦꯖꯇ ꯀ꯭ꯂ꯭ꯦꯔꯤꯐꯥꯏ ꯇꯧꯕꯤꯔꯒꯦ
ꯃꯥꯏꯒ꯭ꯔꯦꯁꯟ ꯌꯥꯝ ꯂꯥꯛꯅꯕꯅꯦꯕ ꯑꯩꯈꯣꯏ ꯑꯩꯈꯣꯏꯒꯤꯗꯨꯗ ꯃꯣꯏ ꯅꯣꯏ ꯑꯗꯣꯝꯗꯒꯤ ꯐꯅꯌꯥꯝ ꯂꯥꯛꯄꯅꯤ ꯑꯩꯈꯣꯏ ꯃꯇꯝꯗ
ꯑꯣ
ꯀꯩꯅ ꯍꯟꯗꯛ ꯋꯥꯜꯀꯛꯀꯤ ꯕꯣꯜ ꯁꯨꯡꯌꯦꯡ ꯌꯦꯡꯗ꯭ꯔꯤꯕ ꯍꯥꯏꯁꯦ
ꯑꯁ ꯌꯦꯡꯕ ꯉꯝꯗꯦ ꯊꯦꯡꯅ ꯇꯨꯝꯃꯦ ꯊꯦꯡꯅ ꯍꯧꯒꯠꯂꯦ ꯊꯦꯡꯅ ꯇꯨꯝꯃꯦ ꯊꯦꯡꯅ ꯍꯧꯒꯠꯂꯦ
ꯏꯁ ꯑꯍꯤꯡꯗꯅ ꯐꯣꯟꯇꯨꯝ ꯌꯦꯡ ꯂꯩꯕ
ꯌꯦꯡꯕ ꯉꯝꯗꯦ ꯃꯪꯗꯗꯤ ꯌꯦꯡꯉꯤ
ꯉꯟꯅ ꯇꯨꯝꯃꯒ ꯊꯦꯡꯅ ꯍꯧꯕꯤꯔ
ꯉꯟꯅ ꯇꯨꯝꯗꯦꯍꯦ ꯊꯦꯡꯅ ꯇꯨꯝꯃꯦ
ꯊꯦꯡꯅ ꯇꯨꯝꯃꯒ ꯀꯩꯗꯧꯕꯩ ꯕꯣꯜ ꯌꯦꯡꯗ꯭ꯔꯤ
ꯌꯦꯡꯅꯤꯡꯗꯕ
ꯏꯁ ꯌꯦꯡꯉꯨ ꯀꯩꯅꯣ ꯈꯔꯈꯔ
ꯎꯝ
ꯈꯔꯈꯔ ꯌꯦꯡꯉꯨ ꯈꯪꯅꯕ
ꯑꯁ ꯌꯦꯡꯗ꯭ꯔꯁꯨ ꯈꯪꯒ꯭ꯔꯦ
ꯏꯁ ꯔꯤꯜꯁꯇ ꯊꯣꯛꯂꯛꯑꯦꯗꯨꯔꯥ
ꯌꯦꯡꯗ꯭ꯔꯁꯨ ꯈꯪꯉꯤ ꯌꯦꯡꯗ꯭ꯔꯁꯨ
ꯀꯩ ꯀꯩ
ꯎꯝ ꯀꯩꯅꯣ ꯑꯩꯒꯤ ꯏꯃꯦꯖꯤꯅꯦꯁꯟꯗꯣ ꯂꯣꯏ ꯈꯪꯉꯦ
ꯀꯩꯀꯩ ꯁꯥꯟꯅꯒꯦ ꯍꯥꯏꯗꯤ ꯀꯩꯅꯣ ꯏꯁꯄꯣꯔꯠꯁꯇ
ꯑꯩꯔꯣ
ꯎꯝ
ꯑꯩ ꯑꯩꯁꯨ ꯐꯨꯠꯕꯣꯜ ꯁꯅꯥꯕ ꯆꯠꯂꯦ
ꯍꯧꯖꯤꯛꯁꯨ ꯁꯥꯟꯅꯔꯤꯕ ꯑꯩꯖꯦ
ꯅꯪꯖꯨ ꯁꯅꯩꯏꯕ
ꯅꯠꯇꯦꯗ ꯍꯧꯖꯤꯛꯁꯨ ꯁꯥꯟꯅꯔꯤꯕ ꯍꯥꯏꯕ ꯅꯪꯕꯣ
ꯑꯍꯥ ꯁꯅꯥꯗ꯭ꯔꯤ ꯁꯅꯥꯗꯔꯦ
ꯕꯣꯜꯗꯤ ꯍꯩꯗꯤ ꯍꯩꯅꯤ ꯑꯩꯈꯣꯏ ꯍꯩ ꯍꯩꯔꯛꯇ꯭ꯔꯦꯕ ꯍꯧꯖꯤꯛꯗꯤ ꯁꯥꯟꯅꯔꯛꯇꯝꯅꯤꯅ
ꯎꯝ ꯎꯝ ꯇꯝꯕꯤꯒꯦ ꯂꯥꯛꯑꯣ ꯂꯥꯛꯑꯣ ꯂꯥꯎ
ꯆꯣꯄꯔꯗꯣ ꯄꯥꯏꯔꯒ ꯂꯥꯛꯑꯣ
ꯎꯝ ꯑꯈꯣꯏꯅ ꯑꯇꯣꯞꯄꯁꯨ ꯁꯥꯟꯅꯕ ꯍꯥꯏꯗꯥꯔꯦꯒꯣ ꯁ꯭ꯀꯨꯜ ꯂꯩꯉꯩꯗ ꯑꯗꯨꯒ ꯐꯔꯛ ꯇꯥꯕꯗꯒꯤ ꯁꯥꯟꯅꯗ꯭ꯔꯦ ꯕꯣꯜꯗꯤ ꯌꯥꯝ ꯀꯥꯎꯅꯤꯡꯕꯅꯤꯉꯣ ꯃꯤꯅ ꯀꯥꯎꯕ ꯎꯔꯒꯒꯣ
ꯎꯝ ꯎꯝ ꯕꯣꯜꯗꯤ ꯀꯥꯎꯕ ꯍꯩꯕ꯭ꯔꯥ
ꯍꯥꯏꯗꯤ ꯕꯣꯜꯕꯨ ꯍꯦꯛ ꯁꯥꯟꯅꯔꯨꯔꯗꯤ ꯈꯣꯡ
ꯅ ꯅꯪ ꯅꯪꯒꯤ ꯔꯨꯝꯗ ꯁꯟꯅꯔꯣ
ꯕꯣꯜꯖꯦ ꯁꯥꯟꯕꯨ ꯁꯥꯅꯧꯔꯗꯤ ꯈꯣꯡ ꯅꯠꯇ꯭ꯔ ꯈꯨꯠꯇꯤ ꯑꯗꯨꯝ ꯌꯥ ꯂꯩꯊꯦꯛꯑꯗꯧꯅꯤ
ꯍꯩꯇꯕꯒꯤꯒꯣ ꯄꯨꯡꯇꯨ ꯇꯨꯁꯤꯜꯂꯤꯕ ꯀꯥꯎꯋ ꯈꯣꯡ ꯈꯔ ꯐꯩ ꯗꯨꯃꯥꯏ ꯇꯧꯋꯦ
ꯕꯣ ꯁꯥꯟꯅꯕ ꯍꯩꯗ꯭ꯔꯗꯤꯅꯦ ꯈꯣꯡ ꯌꯥꯝ ꯁꯣꯛꯄꯅꯤꯀꯣ
ꯑꯗꯨꯗꯒꯤ ꯁꯥꯟꯅꯈꯤꯗ꯭ꯔꯦꯅ ꯀꯩꯅꯣꯗꯒꯤ
ꯑꯗꯨꯅꯅꯦ ꯇꯝꯕꯤꯒꯦ ꯂꯥꯛꯑꯣ ꯍꯥꯏꯗꯣ
ꯅꯪ ꯌꯥꯝ ꯍꯩꯔꯝꯗꯧ ꯃꯥꯜꯂꯦ
ꯍꯩꯕꯅꯤꯍꯦ
ꯑꯉꯥꯡ ꯑꯣꯏꯔꯤꯉꯩꯗ ꯁꯥꯟꯅꯔꯝꯃꯗꯤ ꯍꯩꯗꯧꯅꯤꯗ ꯑꯉꯥꯡ ꯑꯣꯏꯔꯤꯉꯩꯗ ꯁꯥꯟꯅꯕꯖꯨ ꯌꯥꯗꯕꯒꯤ ꯁꯥꯟꯅꯗ꯭ꯔꯅꯤ ꯍꯧꯖꯤꯛꯇꯤ ꯀꯃꯥꯏꯅ ꯁꯅꯔꯨꯅꯤ
ꯎꯝ
ꯁꯥꯟꯅ ꯕꯣꯂꯤꯗꯤ ꯈꯔ ꯈꯔ ꯁꯥꯟꯅꯔꯦꯒꯣ
ꯕꯣꯂꯤꯒꯤꯗ ꯍꯩꯇꯦ ꯑꯩ
ꯌꯥꯝ ꯀꯟꯅ ꯁꯥꯟꯅꯕ ꯅꯠꯇꯦꯗ ꯁꯨꯝ ꯍꯛꯆꯥꯡ ꯅꯨꯡꯉꯥꯏꯅꯕ ꯁꯥꯟꯅꯔꯛꯄꯅꯦ ꯈꯣꯏꯗꯤ
ꯕꯣꯂꯤ ꯁꯅꯥꯕꯗ ꯀꯩꯅꯣ ꯈꯨꯠ ꯁꯣꯛꯔꯒ ꯂꯩꯔꯦ
ꯂꯧꯕ ꯈꯣꯠꯄꯗꯤ ꯍꯩꯌꯦ ꯑꯗꯨꯒ ꯁꯃꯥꯁ ꯁꯥꯕ ꯒꯨꯝꯕꯗꯤ ꯍꯩꯇꯦꯗ ꯅꯠꯇꯦ ꯈꯣꯏ ꯇꯤꯟꯅꯔꯛꯄꯗ ꯀꯩꯅꯣ ꯁꯥꯟꯅꯔꯣꯏ ꯌꯥꯎꯋꯤꯀꯣ ꯁꯥꯟꯅꯕ ꯊꯣꯛꯄ ꯃꯇꯝ ꯃꯇꯝꯗꯥ ꯑꯗꯨꯝ ꯌꯥꯎꯁꯤꯟꯕꯗꯣ ꯑꯗꯨꯒꯨꯝꯕꯥ ꯑꯗꯒꯤ ꯑꯗꯨꯝ ꯈꯖꯤꯛ ꯈꯖꯤꯛꯇꯤ ꯂꯧꯕ ꯍꯩꯔꯛꯄꯥ ꯍꯥꯟꯅ ꯁꯨꯍꯩ ꯍꯩꯔꯝꯕꯣꯇꯦ
ꯀꯩ ꯀꯥꯟꯗꯕꯥꯗ ꯕꯣꯜꯂꯤꯕꯨ ꯁꯄꯣꯠ ꯂꯣ
ꯕꯣꯜꯂꯤꯁꯨ
ꯈꯣꯏꯅ ꯍꯩꯇꯥꯕꯒꯤ ꯈꯪꯗꯕꯥ ꯋꯥꯅꯦ
ꯃꯥꯋꯥ ꯂꯧꯗꯦ ꯕꯣꯂꯤꯕꯨ ꯏꯁꯄꯣꯔꯠ ꯔꯥꯅꯦ
ꯑꯗꯣꯝꯗꯥꯁꯨ ꯁꯥꯟꯅꯥꯔꯝꯒꯅꯤꯗꯥ ꯕꯣꯜꯂꯤ
ꯍꯣꯏ ꯕꯣꯜꯂꯤꯗꯤ ꯌꯥꯝ ꯁꯥꯟꯅꯩ ꯌꯥꯝ ꯁꯥꯟꯅꯥꯕ ꯂꯩꯌꯦ ꯑꯗꯣ ꯑꯩꯗꯤ ꯄꯥꯝꯗꯦ ꯕꯣꯜꯂꯤ ꯑꯩꯗꯣ ꯑꯩ ꯄꯥꯝꯕꯥꯁꯦ ꯐꯨꯠꯕꯣꯜ ꯉꯥꯛꯇꯥꯅꯦ ꯐꯨꯠꯕꯣꯜꯗꯤ ꯌꯥꯝ ꯄꯥꯝꯃꯦ ꯑꯗꯨ ꯐꯨꯠꯕꯣꯜꯗꯤ ꯌꯦꯡꯕꯥ ꯉꯝꯗꯥꯕꯥ
ꯅꯪ ꯁꯥꯟꯅꯥ ꯕꯥꯗꯨ
ꯐꯨꯠꯕꯣꯜꯗꯤ ꯌꯥꯝ ꯄꯥꯝꯕ ꯋꯥꯔꯜ ꯀꯞꯇꯤ ꯌꯦꯡꯕꯥ ꯉꯝꯗꯕꯥ
ꯑꯗꯨꯅꯦꯕꯥ ꯅꯪ ꯁꯥꯟꯅꯥꯕꯗꯣ ꯚꯤꯗꯤꯑꯣꯒꯥ ꯅꯝꯃꯣ ꯑꯗꯨꯒ ꯌꯦꯡꯉꯣ ꯅꯥꯁꯥꯅ ꯁꯥꯟꯅꯥꯕꯗꯣ ꯑꯗꯨ ꯑꯣꯏꯅꯥ ꯌꯦꯡꯉꯣ ꯋꯥꯜꯀꯞ ꯌꯦꯡ ꯌꯥꯗ꯭ꯔꯕꯅꯤꯅ
ꯑꯗꯨ ꯑꯣꯏꯗꯤ ꯅꯣꯡꯉꯥꯜꯂꯥ ꯌꯦꯡꯉꯥꯁꯨ ꯌꯥꯔꯦꯅꯥ
ꯅꯣꯏꯒꯤ ꯀꯣꯂꯦꯖꯁꯦ ꯌꯨꯅꯤꯚꯔꯁꯤꯇꯤ ꯑꯣꯏꯅ ꯂꯩꯕ꯭ꯔꯣ ꯑꯣꯏꯕꯔꯣ
ꯍꯥꯥ
ꯍꯥꯏꯗꯤ ꯒ꯭ꯔꯦꯖꯨꯑꯦꯁꯟ ꯇꯧꯐꯝꯗꯣ ꯍꯥꯏꯗꯤ ꯌꯨꯅꯤꯚꯔꯁꯤꯇꯤ ꯑꯣꯏꯕ꯭ꯔꯥꯕꯥ
ꯌꯨꯅꯤꯚꯔꯁꯤꯇꯤ ꯑꯣꯏꯗꯦꯗꯥ
ꯎꯝ ꯑꯗꯨꯗꯤ ꯃꯥꯁꯇꯔ ꯇꯧꯅꯤꯡꯔꯦ ꯁꯣꯝꯗꯥ ꯑꯃꯨꯛ ꯂꯥꯛꯇꯥꯔꯦ
ꯆꯣꯄꯔꯗꯥ ꯄꯥꯏꯔꯒꯥ ꯂꯥꯛꯀꯦ ꯃꯥꯁꯇꯔ ꯇꯧꯅꯕ ꯅꯣꯏ ꯌꯨꯝꯗꯥ ꯔꯦꯟ ꯂꯩꯒꯦ
ꯑꯦ ꯑꯈꯣꯏꯒꯥꯗꯤ ꯂꯥꯞꯅꯥꯔꯥꯅꯤ ꯍꯦ
ꯈꯣꯏ ꯏꯝꯐꯥꯜ ꯏꯁ ꯁꯥꯏꯠ ꯂꯣꯝꯗꯥꯅꯦꯕꯥ ꯍꯥꯏꯗꯤ ꯌꯥꯏꯄꯣꯛ ꯈꯪꯕ꯭ꯔꯥ
ꯌꯥꯏꯔꯤꯄꯣꯛ ꯍꯣꯏ ꯈꯪꯉꯦ ꯈꯪꯉꯦ
ꯑꯥꯗꯣꯝ ꯁꯥꯏꯇꯤ ꯑꯣꯏꯕ ꯑꯝꯇꯥ ꯂꯥꯛꯑꯝꯒꯤꯅꯤꯗꯥ ꯅꯣꯏ
ꯎꯝ
ꯑꯝꯇꯥ ꯂꯥꯛꯑꯝꯈꯤꯔꯣꯏꯕꯥ ꯁꯣꯝ ꯁꯥꯏꯇꯥ
ꯈꯪꯗꯦꯗꯥ ꯆꯠꯄ꯭ꯔꯥ ꯆꯠꯇꯥꯕ꯭ꯔꯥ ꯈꯪꯗꯦ ꯅꯣꯡꯃꯥ ꯀꯣꯏꯕ ꯂꯥꯛꯀꯦ
ꯂꯥꯛꯑꯣ ꯂꯥꯛꯑꯣ ꯏꯁ ꯅꯣꯏꯒꯤ ꯈ꯭ꯔꯤꯁꯃꯥꯁ ꯑꯃꯨꯛ ꯇꯧꯔꯛꯑꯥꯗꯣꯏ ꯑꯣꯏꯔꯝꯅꯤ ꯈꯔ ꯂꯩꯔꯗꯤ
ꯎꯝ ꯗꯤꯁꯦꯝꯕꯔ ꯇ꯭ꯋꯦꯟꯇꯤ ꯐꯥꯏꯚ‌ ꯇꯥ ꯂꯥꯛꯀꯦꯔꯣ ꯑꯝ
ꯈ꯭ꯔꯤꯁꯃꯥꯁꯀ ꯑꯝꯐꯥꯎ ꯌꯥꯎꯗ꯭ꯔꯤꯉꯣ
ꯑꯣꯏꯔꯦ ꯑꯗꯨ ꯂꯥꯛꯑꯣ ꯈ꯭ꯔꯤꯁꯃꯥꯁ ꯌꯥꯎꯍꯟꯒꯦ
ꯈ꯭ꯔꯤꯁꯃꯥꯁ ꯌꯥꯎꯕ ꯂꯥꯛꯄꯩ ꯂꯝꯕꯤꯗ
ꯅꯪ ꯑꯗꯨꯝ ꯅꯣꯛꯑꯒ ꯂꯩꯌꯨ
ꯀꯤꯂꯣꯃꯤꯇꯔ ꯀꯌꯥꯃꯨꯛ ꯆꯠꯂꯤ ꯖꯥꯠꯅꯣ ꯀꯩꯅꯣꯔꯣꯝ
ꯏꯝꯐꯥꯜꯗꯒꯤ ꯃꯦꯕꯤ ꯁꯤꯛꯁꯇꯤ ꯏꯝꯐꯥꯜꯗꯒꯤ
ꯀꯩꯅꯣꯗ ꯁꯤꯛꯁꯇꯤ
ꯑꯝ ꯑꯁ ꯑꯁ ꯃꯦꯁꯦꯖꯗ ꯍꯥꯏꯔꯛꯀꯁꯦ
ꯑꯝ ꯈꯔꯗꯤ ꯑꯗꯨꯝ ꯆꯠꯂꯝꯒꯅꯤꯗ ꯌꯦꯡꯒꯦ ꯅꯣꯡꯃꯗꯥꯗꯤ ꯌꯧꯕ ꯅꯠꯇ꯭ꯔꯣ
ꯑꯁ ꯅꯣꯡꯃ ꯌꯧꯗ꯭ꯔꯗꯤ ꯌꯥꯝ ꯂꯥꯞꯄ ꯅꯠꯇꯦ ꯑꯗꯣ
ꯑꯥ
ꯅꯣꯡ ꯆꯨꯕ꯭ꯔꯥ ꯍꯧꯖꯤꯛ
ꯆꯨꯗꯦꯗ
ꯑꯁ ꯑꯈꯣꯏꯒꯤ ꯀꯟꯅ ꯆꯨꯔꯤ ꯍꯦ
ꯅꯣꯡꯒꯥꯥꯏ ꯆꯨꯗ ꯀꯨꯏꯔꯦ ꯍꯦ ꯇꯦ ꯇꯥ ꯇꯦ ꯇꯥ ꯇꯧ ꯂꯩ ꯑꯣ
ꯆꯨꯍꯟꯒꯦ ꯀꯣ ꯉꯁꯤ
ꯆꯨꯍꯜꯂꯣ ꯂꯧ ꯃꯇꯝ ꯌꯧꯔꯝꯅꯤ ꯑꯩꯁꯤ
ꯉꯥꯏꯍꯥꯛ ꯂꯩꯥꯏꯔꯗꯤ ꯆꯨꯔꯅꯤ ꯅꯣꯏꯒꯤꯁꯨ
ꯑꯩꯈꯣꯏꯒꯤꯅ ꯑꯃꯨꯛ ꯆꯨꯒꯦ ꯆꯨꯒꯦ ꯇꯧꯔꯒ ꯆꯨꯗꯕ ꯂꯤꯛꯂꯥ ꯂꯤꯛꯂꯥ ꯅꯣꯡ ꯈꯤꯛꯄ ꯇꯥꯏꯞꯇꯗꯤ ꯈꯤꯛꯆꯛ ꯇꯧꯔꯝꯃꯒ ꯇꯣꯛꯈꯤꯅꯤ
ꯑꯗꯨ ꯅꯪ ꯉꯁꯤ ꯄꯨꯡ ꯀꯌꯥꯗ ꯇꯨꯝꯗꫭꯏꯅꯣ ꯕꯣꯜ ꯌꯦꯡꯕ ꯂꯣꯏꯔꯒ ꯇꯨꯝꯗꯣꯏꯔ
ꯕꯣꯜ ꯌꯦꯡꯉꯗꯤ ꯂꯣꯏꯔꯒ ꯇꯧꯝꯅꯤ ꯌꯦꯡꯗ꯭ꯔꯗꯤ ꯈꯪꯗꯦ
ꯌꯦꯡꯅꯤ ꯑꯩꯅ ꯍꯥꯏꯕ ꯌꯦꯡꯉꯨꯀꯣ ꯆꯨꯝꯒꯅꯤ ꯅꯪ ꯃꯥꯡꯗ ꯌꯦꯡꯒꯅꯤ